ꯍꯜꯂꯣ
ꯑꯥ ꯍꯜꯂꯣ
ꯇꯥꯕ꯭ꯔꯣ
ꯍꯣꯏ ꯇꯥꯔꯦ ꯇꯥꯔꯤꯀꯣ
ꯍꯥꯥ
ꯇꯥꯔꯦꯀꯣ
ꯍꯣꯏ ꯆꯥꯛ ꯆꯥꯔꯕꯣ ꯅꯣꯏꯗꯤ
ꯑꯩ ꯆꯥꯔꯦ ꯍꯣꯏ ꯅꯪꯗꯤ ꯆꯥꯔꯝꯒꯅꯤꯅ
ꯎꯝ ꯑꯩ ꯋꯥ ꯉꯥꯡꯕ ꯍꯩꯇꯦꯀꯣ
ꯑꯩꯁꯨ ꯍꯩꯇꯦꯍꯦ ꯑꯗꯨꯗꯤ
ꯅꯪ ꯅꯪ ꯅꯪ ꯍꯪꯉꯣ ꯑꯩ ꯈꯨꯝꯒꯦ
ꯍꯣꯏꯅꯦ ꯅꯪꯁꯨ ꯑꯃꯨꯛ ꯍꯥꯡꯒ ꯇꯧꯕꯅꯦ ꯑꯩ
ꯍꯥꯍꯥ ꯑꯥ ꯀꯩ ꯌꯦꯟꯖꯥꯡ ꯆꯥꯒꯦ
ꯑꯩ ꯉꯁꯤ ꯍꯋꯥꯏ ꯆꯥꯏꯌꯦ
ꯍꯋꯥꯏ
ꯍꯋꯥꯏ ꯆꯥꯏ ꯍꯣꯏ
ꯍꯋꯥꯏꯒꯥ
ꯍꯋꯥꯏꯒ ꯍꯋꯥꯏ ꯉꯥꯛꯛꯇ ꯊꯣꯡꯉ ꯆꯥꯏꯔꯦꯗ ꯌꯦꯔꯨꯝ ꯐꯨꯠꯂ ꯑꯗꯨꯝ ꯆꯥꯔꯦꯗ ꯑꯩꯗꯤ
ꯌꯦꯔꯨꯝ ꯆꯥꯕ ꯉꯥꯛꯇ ꯉꯁꯤ
ꯎꯝ
ꯑꯩꯗꯤ ꯑꯩꯗꯤ ꯅꯠꯇꯦ
ꯎꯝ
ꯀꯅꯥ ꯀꯅꯥꯅ ꯂꯩꯕ꯭ꯔꯣ ꯑꯩ ꯎꯝ ꯃꯁꯔꯨꯝ
ꯑꯣ ꯃꯁꯔꯨꯝ ꯆꯥꯕ ꯉꯁꯤ ꯑꯃ ꯊꯦꯡꯅꯩ ꯅꯪꯒ ꯑꯣꯏꯔꯗꯤ ꯅꯪꯒ ꯑꯣꯏꯔꯗꯤ ꯃꯤ ꯑꯅꯤ ꯁꯨꯔꯦ ꯑꯗꯨ ꯃꯁꯔꯨꯝ ꯆꯥꯕ
ꯅꯪ ꯑꯣꯏꯔꯗꯤ ꯃꯤ ꯑꯅꯤ ꯁꯨꯔꯦ ꯌꯦꯔꯨꯝ ꯆꯥ ꯕꯥ ꯅꯪ ꯅꯟꯊꯟꯗ ꯂꯩꯕꯔꯣ
ꯑꯩ ꯏꯅꯥꯎ ꯅꯨꯨꯄꯥꯒ ꯂꯩꯌꯦ
ꯑꯣ
ꯅꯣꯏꯗꯤ ꯌꯨꯝꯗ ꯂꯩꯕ꯭ꯔꯣ
ꯌꯨꯝꯗ ꯅꯠꯇꯦꯗ ꯏꯃꯥꯟꯅꯕꯤ ꯑꯅꯤꯒ
ꯑꯣ ꯚꯔꯥꯗ ꯂꯩꯕ꯭ꯔꯣ
ꯍꯣꯏ ꯔꯦꯅꯗꯅꯦ ꯊꯕꯛ ꯇꯧꯕ꯭ꯔꯥ ꯅꯠꯇ꯭ꯔꯒ ꯂꯔꯤꯛ ꯇꯝꯕ꯭ꯔꯥ
ꯊꯕꯛ ꯇꯧꯗꯦ ꯂꯥꯏꯔꯤꯛꯁꯨ ꯇꯝꯕ ꯂꯣꯏꯔꯦ ꯑꯗꯨꯅ ꯍꯧꯖꯤꯛꯁꯦ ꯀꯔꯤꯁꯨ ꯇꯧꯗ꯭ꯔꯦ ꯑꯗꯨꯝ ꯐ꯭ꯔꯤꯗ ꯂꯩꯔꯦ
ꯅꯪꯗꯤ ꯀꯔꯤ ꯀꯔꯤ ꯍꯣꯠꯅꯔꯒ ꯂꯩꯕ꯭ꯔꯣ
ꯑꯩꯗꯤ ꯏꯟꯇ꯭ꯔꯟꯁꯤꯞ ꯆꯠꯄꯅꯦ
ꯑꯣ ꯑꯣ ꯃ ꯃꯄꯥꯟꯗꯔꯣ
ꯅꯠ ꯅꯠꯇꯦ
ꯎꯝ ꯀꯔꯤꯒꯤ ꯑꯥ ꯍꯥꯏꯕꯗꯤ ꯀꯔꯤꯒꯤ ꯏꯟꯇ꯭ꯔꯟꯁꯤꯞꯔꯣ ꯀꯣꯂꯦꯖꯀꯤꯔꯣ ꯅꯠꯇ꯭ꯔꯒ ꯑꯃ ꯑꯣ ꯑꯣ ꯑꯗꯨꯗꯤ ꯃꯦꯗꯤꯀꯦꯜ ꯏꯁꯇꯨꯗꯦꯟꯅꯤꯅꯦ
ꯃꯅꯤꯄꯨꯔ ꯏꯁꯇꯨꯗꯦꯟꯅꯤ ꯍꯣꯏ ꯍꯥꯏꯕ ꯇꯥꯔꯦ
ꯀꯩꯅꯣ ꯑꯥ ꯅꯔꯁꯤꯡꯒꯤꯔꯣ
ꯇꯠꯇꯦ
ꯑꯥ ꯑ ꯑꯗꯨꯗꯤ ꯀꯩꯅꯣꯒꯤ ꯑꯦꯝ ꯕꯤ ꯕꯤ ꯑꯦꯁ ꯇꯝꯕ꯭ꯔꯥ
ꯍꯥꯏꯔꯔꯣꯏꯗ
ꯑꯣ ꯐꯔꯦ ꯐꯔꯦ
ꯀꯥꯏꯗꯦ
ꯀꯥꯏꯗꯦ ꯀꯥꯏꯗꯦ
ꯅꯪ ꯅꯪꯗꯤ ꯅꯪ ꯅꯪ ꯆꯍꯤ ꯀꯌꯥ ꯁꯨꯔꯒꯦ
ꯑꯩ ꯆꯍꯤ ꯑꯍꯟ ꯆꯍꯤꯗꯤ ꯀꯩꯅꯣꯅꯦ ꯊꯥꯔꯇꯤ ꯁꯨꯔꯦ ꯑꯩꯗꯤ
ꯌꯥꯏꯍꯦ
ꯊꯔꯇꯤ ꯁꯨꯔꯦ ꯑꯩ
ꯊꯔꯇꯤ ꯁꯨꯔꯦ
ꯎꯝ
ꯑꯍꯟ ꯑꯣꯏꯔꯦ ꯗꯨꯗꯤ ꯌꯨꯝ
ꯌꯨꯝ ꯄꯥꯟꯕꯁꯦ ꯋꯥꯠꯂꯤꯗ ꯌꯨꯝ ꯄꯥꯟꯕꯗꯤ ꯍꯧꯖꯤꯛ ꯐꯤꯕꯝꯅꯕꯨ ꯌꯨꯝ ꯄꯥꯟꯕ ꯌꯥꯗ꯭ꯔꯤꯗ
ꯀꯩ ꯍꯥꯏꯅꯣ
ꯍꯧꯖꯤꯛ ꯐꯤꯕꯝꯁꯤꯒ ꯌꯨꯝ ꯄꯥꯟꯕ ꯌꯥꯗ꯭ꯔꯤꯕ
ꯀꯔꯤꯒꯤ
ꯑꯥ ꯌꯨꯝ ꯄꯥꯟꯕ ꯍꯥꯏꯕꯁꯤ ꯀꯩꯅꯣ
ꯊꯕꯛ ꯀꯩꯀꯥ ꯁꯨꯔꯗꯤ ꯌꯥꯗꯦꯀꯣ
ꯎꯝ ꯔꯦꯗꯤ ꯈꯔ ꯇꯧꯒꯗꯧꯕꯅꯤꯅꯦ ꯍꯣꯏ
ꯍꯣꯏ ꯏꯁꯇꯦꯕꯜ ꯑꯣꯏꯗꯔꯗꯤ ꯌꯥꯗꯦ
ꯎꯝ ꯊꯕꯛ ꯑꯃ ꯁꯦꯟꯊꯣꯛ ꯂꯝꯕꯤ ꯑꯃ ꯍꯥꯟꯅ ꯊꯤꯒꯗꯧꯕꯅꯤ ꯅꯠꯇ꯭ꯔꯗꯤ ꯅꯨꯞ ꯅꯨꯄꯤ ꯈꯣꯏꯁꯨ ꯄꯥꯝꯗꯦꯅ ꯅꯨꯄꯤ ꯊꯤꯕꯁꯨ ꯐꯪꯂꯔꯣꯏ
ꯂꯣꯌꯦꯜ ꯑꯣꯏꯔꯗꯤ ꯌꯥꯔꯦ ꯀꯩꯅꯣ
ꯑꯦ ꯑꯦ ꯍꯧꯖꯤꯛꯇꯣ ꯆꯠꯅꯔꯤꯕ꯭ꯔꯣ ꯂꯣꯌꯦꯜ ꯂꯣꯌꯦꯜꯇꯤꯁꯦ
ꯍꯣꯏ ꯑꯩꯒꯤꯗꯤ ꯑꯗꯨꯝ ꯆꯠꯅꯩ
ꯑꯣ
ꯑꯩꯉꯣꯟꯗꯗꯤ ꯈꯪ
ꯍꯤ
ꯈꯪꯗꯦꯀꯣ ꯃꯤ ꯑꯇꯣꯞꯄꯗꯤ
ꯍꯤ ꯍꯤ ꯍꯤ ꯅꯪꯁꯦ ꯌꯥꯝ ꯅꯨꯡꯉꯥꯏꯕ ꯃꯤ ꯑꯣꯏꯕ ꯃꯥꯜꯂꯦꯕ ꯅꯃꯥꯟꯅꯕꯤꯁꯨ ꯇꯥꯔ ꯂꯩꯕ ꯃꯥꯜꯂꯦꯕꯣ ꯑꯩ ꯆꯤꯡꯅꯕ ꯍꯧꯔꯦꯍꯦ
ꯅꯠꯇꯦ ꯅꯠꯇꯦ ꯅꯠꯇꯦ ꯏꯃꯥꯟꯅꯕꯤꯗꯨ ꯀꯣꯜ ꯇꯧꯔꯒꯂꯩꯕ ꯑꯗꯨ
ꯑꯣ ꯎꯝ ꯅꯠꯇ꯭ꯔꯒ ꯐꯣꯟ ꯑꯃꯗ ꯑꯅꯤ ꯇꯥꯔꯒ ꯅꯣꯛꯐꯦꯠ ꯅꯣꯛꯐꯦꯠ ꯇꯧ ꯇꯥꯕꯒꯨꯝ ꯇꯧꯕ ꯉꯁꯥꯏꯗꯣ
ꯅꯠꯇꯦ ꯑꯗꯨꯒꯨꯝꯕ ꯃꯤ ꯅꯠꯇꯦ ꯑꯩ
ꯑꯣ ꯍꯣ ꯑꯗꯨꯕꯨꯗꯤ ꯍꯣꯏ ꯅꯪ ꯑꯉꯥꯡ ꯑꯣ ꯑꯣ ꯅꯪ ꯂꯩꯃꯤꯟꯅꯕꯗꯣ
ꯑꯩ
ꯅꯪꯗꯣ
ꯍꯨꯝ
ꯆꯍꯤ ꯆꯍꯤ ꯀꯨꯟꯗꯤ ꯁꯨꯔꯝꯃꯅꯤꯅ ꯑꯗꯨꯗꯤ
ꯍꯣꯏ ꯑꯗꯨ ꯑꯣꯏꯔꯁꯨ ꯑꯩꯒꯤꯗꯤ ꯑꯉꯥꯡꯅꯦ ꯀꯨꯟ ꯑꯣꯏꯔꯁꯨ ꯀꯨꯟꯊ꯭ꯔꯥ ꯑꯣꯏꯔꯁꯨ ꯌꯥꯡꯈꯩ ꯑꯣꯏꯔꯁꯨ
ꯎꯝ ꯀꯨꯟ ꯀꯨꯟ ꯃꯔꯤ ꯃꯉꯥꯒꯨꯝꯕ
ꯅꯠ ꯅꯣ ꯅꯠꯇꯦ ꯅꯠꯇꯦ ꯂꯥꯜꯂꯦ
ꯑꯗꯨꯒꯤ ꯃꯈꯥꯔꯣ ꯅꯠꯇ꯭ꯔꯒ ꯃꯊꯛꯔꯣ
ꯃꯛ ꯈꯥ
ꯑꯗꯨꯗꯤ ꯇ꯭ꯋꯦꯟ ꯇ꯭ꯋꯦꯟꯇꯤ ꯇ꯭ꯋꯦꯟꯇꯤ ꯋꯥꯟ ꯑꯃ ꯇ꯭ꯋꯦꯟꯇꯤ ꯇꯨ ꯑꯣꯏꯔꯝꯅꯤꯅ ꯑꯗꯨꯗꯤ
ꯍꯣꯏ
ꯇ꯭ꯋꯦꯟꯇꯤ ꯇꯨ ꯀꯣ ꯆꯨꯝꯃꯤꯅꯤ
ꯅꯪꯒꯤ ꯈꯨꯟꯖꯦꯜꯁꯦ ꯑꯉꯥꯡ
ꯏ ꯍꯤ ꯍꯤ
ꯍꯥꯏꯌꯣ
ꯑꯥ ꯅꯨꯄꯤ ꯈꯣꯏꯗꯤ ꯀꯨꯟ ꯍꯦꯜꯂꯗꯤ ꯌꯥꯝ ꯆꯍꯤꯗꯣ ꯑꯥ ꯍꯥꯏꯕꯗꯤ ꯂꯨꯍꯣꯡ ꯎꯝ ꯅꯠꯇꯦ ꯑꯗꯨꯝ ꯌꯨꯝ ꯄꯥꯟꯕ ꯃꯇꯝꯁꯨ ꯌꯧꯔꯛꯈ꯭ꯔꯦꯅ
ꯅꯨꯄꯥ ꯂꯩꯇꯔꯥꯗꯤ
ꯂꯩꯒꯤꯅꯤꯗ ꯅꯨꯄꯤ ꯈꯣꯏꯅꯅꯤ ꯅꯨꯄꯥꯅ ꯄ꯭ꯔꯣꯄꯣꯁ ꯑꯗꯨꯝ ꯇꯧꯔ ꯂꯩ ꯅꯨꯄꯥꯗꯤ ꯄ꯭ꯔꯣꯄꯣꯁ ꯇꯧꯕꯁꯦ ꯌꯥꯝ ꯋꯥꯅ ꯇꯧꯕꯅꯤ ꯀꯣ ꯅꯣ
ꯑꯣ ꯈꯪꯉꯤ ꯅꯨꯄꯥ ꯈꯣꯏꯗꯤ ꯌꯥꯝ ꯋꯥꯅ ꯇꯧꯕꯅꯤ ꯅꯨꯄꯤꯈꯣꯏꯒꯤꯗꯤ ꯃꯤ ꯑꯃꯅ ꯍꯥꯏꯔꯛꯀꯦ ꯑꯩꯈꯣꯏꯗꯤ ꯀꯅꯥꯁꯨ ꯍꯥꯏꯔꯛꯇꯦ
ꯅꯣꯏꯅ ꯀꯩꯅꯣ ꯊꯤꯕ ꯇꯥꯔꯦ
ꯍꯣꯏ ꯊꯤꯕ ꯇꯥꯔꯦ ꯑꯗꯨꯕꯨ ꯍꯧꯖꯤꯛꯀꯥꯟꯁꯤ ꯅꯨꯄꯤꯅ ꯊꯤ ꯊꯤꯅ ꯉꯥꯡꯕꯁꯨ ꯑꯗꯨꯝ ꯎꯌꯦꯕ ꯅꯪ ꯀꯔꯤ ꯇꯧꯔꯗꯅ ꯑꯩꯉꯣꯟꯗ ꯄ꯭ꯔꯣꯄꯣꯁ ꯇꯧꯔꯤꯕ ꯍꯥꯏꯕꯒꯨꯝꯕ ꯑꯗꯨꯝ ꯍꯥꯏꯔꯛꯑꯦ
ꯁꯨꯝ ꯍꯥꯏꯔꯗꯤ ꯐꯖꯥꯅ ꯈꯨꯝꯃꯣ
ꯑꯩꯈꯣꯏ ꯑꯗꯨꯅꯤ ꯀꯤꯕꯁꯦ
ꯋꯥ ꯉꯥꯡ ꯅꯨꯡꯁꯤꯕꯀꯣ
ꯑꯥ ꯑꯥ ꯈꯪꯗ꯭ꯔꯦꯗ ꯑꯩꯈꯣꯏ ꯑꯗꯨꯝ ꯑꯉꯥꯡ ꯈꯔ ꯑꯣꯏꯔꯤꯉꯩꯗꯗꯤ ꯀꯔꯤ ꯑꯗꯨꯝ ꯑꯗꯨꯒꯨꯝꯕꯗꯣ ꯄꯪꯍꯥꯏꯗ ꯍꯥꯏ ꯅꯨꯄꯤ ꯂꯥꯛꯅꯕ ꯑꯗꯨꯝ ꯇꯧꯔ ꯍꯧꯖꯤꯛ ꯈꯔ ꯒ꯭ꯌꯥꯟ ꯇꯥꯔꯛꯑꯒ ꯑꯗꯨꯁꯨ ꯉꯝꯗ꯭ꯔꯤꯅꯦ
ꯅꯪ ꯅꯨꯄꯤ ꯃꯌꯥꯝ ꯀꯩꯅꯣ ꯇꯧꯕ ꯃꯥꯜꯂꯦꯀꯣ ꯑꯗꯨꯗꯤ
ꯎꯝ ꯍꯣꯏ ꯍꯥꯏ ꯁ꯭ꯀꯨꯜ ꯃꯇꯝꯗꯗꯤ ꯍꯥꯏꯕꯗꯤ ꯂꯩꯗꯅ ꯍꯥꯏ ꯁ꯭ꯀꯨꯜ ꯃꯇꯝꯒꯤ ꯋꯥꯔꯤꯅꯤꯗ
ꯃꯉꯥ ꯇꯔꯨꯛ ꯇꯔꯦꯠ
ꯎꯝ ꯀꯩꯅꯣ ꯋꯥꯈꯟꯗꯣ ꯍꯥꯏꯕꯅꯤꯅ ꯀꯣꯏꯕꯗꯤ ꯈꯪꯗꯦ ꯂꯤꯇꯒꯨꯝꯕꯗꯤ ꯂꯤꯇꯒꯨꯝꯕꯗꯤ ꯄꯤ ꯄꯤ ꯄꯤꯕ ꯄꯤꯕ ꯍꯣꯏ ꯌꯥꯔꯛꯇꯕꯒ ꯌꯥꯔꯛꯇ꯭ꯔꯁꯨ ꯏꯀꯥꯏꯗꯕ ꯑꯗꯨ ꯇꯧꯋꯦꯕ ꯑꯗꯨ ꯍꯧꯖꯤꯛꯇꯤ ꯀꯃꯥꯏꯅ ꯍꯥꯏꯒꯦꯔꯥ ꯀꯃꯥꯏꯅ ꯇꯧꯁꯤꯔꯥ ꯑꯩ ꯐꯤꯕꯝꯗꯨꯒ ꯑꯗꯨꯝ ꯇꯨꯃꯤꯟ ꯂꯩꯊꯣꯛꯈ꯭ꯔꯦꯕ
ꯑꯣ ꯃꯇꯝ ꯂꯥꯛꯀꯅꯤ ꯅꯪ ꯍꯥꯏ ꯁ꯭ꯀꯨꯜꯗꯤ ꯀꯥꯏꯗ ꯇꯝꯕ꯭ꯔꯥ
ꯑꯩ ꯂꯩꯐꯝꯗ ꯇꯧꯕꯅꯤꯅ ꯑꯩꯒꯤ ꯈꯨꯟꯗ ꯆꯤꯡꯗꯅꯦ
ꯀꯥꯏꯗꯅꯣ
ꯈꯧꯄꯨꯝꯗꯅꯤꯗ
ꯑꯣꯀꯦꯀꯦ
ꯈꯧꯄꯨꯝꯒꯤ ꯃꯤꯅꯦ ꯑꯗꯨꯗ ꯇꯧꯔꯒ ꯀꯩꯅꯣ ꯏꯜꯂꯚꯦꯟ ꯇꯨꯋꯦꯜꯐ ꯒ꯭ꯔꯦꯖꯨꯌꯦꯁꯟ ꯃꯥꯁꯇꯔꯗꯤ ꯑꯗꯨꯝ ꯇꯝꯄꯥꯛꯇ ꯇꯧꯔꯦ ꯅꯣꯏꯒꯤ ꯏꯟꯇꯔꯟꯁꯤꯞꯇꯣ ꯊꯥ ꯀꯌꯥꯒꯤꯔꯣ
ꯑꯃ ꯑꯅꯤ ꯑꯍꯨꯝ ꯃꯔꯤ ꯃꯉꯥ ꯇꯔꯨꯛ
ꯑꯦ ꯊꯥ ꯇꯔꯨꯛꯀꯤꯀꯣ
ꯍꯣꯏ
ꯌꯥꯝꯃꯦꯍꯦ ꯅꯣꯏ ꯃꯦꯗꯤꯀꯦꯜꯒꯤꯗꯤ ꯑꯩ ꯀꯌꯥ ꯑꯥꯏꯗꯤꯌꯥ ꯂꯩꯇꯦ ꯊꯥ ꯌꯥꯝꯃꯤꯍꯦ
ꯑꯍꯨꯝꯗꯤ ꯑꯍꯨꯝꯗꯨꯁꯨ ꯌꯥꯕꯅꯦꯀꯣ ꯑꯗꯣ ꯑꯗꯨꯝꯗꯗꯤ ꯅꯣꯂꯦꯖꯇꯣ ꯒ꯭ꯌꯥꯟ ꯂꯩꯔꯤꯔꯦ ꯑꯣꯏꯕ ꯑꯗꯨꯒꯤꯅꯦ
ꯑꯣ
ꯇꯔꯨꯛ ꯆꯨꯁꯨ ꯂꯣꯏꯒꯗꯧꯔꯦ
ꯑꯣ
ꯍꯣꯁꯇꯦꯜ ꯂꯣꯏ ꯔꯅꯤ
ꯑꯗꯨ ꯑꯗꯨ ꯂꯣꯏꯔꯗꯤ ꯗꯣꯛꯇꯔ ꯑꯣꯏꯔꯅꯤꯅꯦ
ꯗꯣꯛꯇꯔ ꯅꯠꯇꯦꯍꯦ ꯑꯗꯨ ꯂꯣꯏꯔꯗꯤ ꯂꯨꯄꯥ ꯊꯤꯕ ꯍꯧꯔꯅꯤ
ꯑꯣ
ꯐꯪꯉꯗꯤ ꯆꯦꯜꯂꯒꯦ
ꯆꯇꯦꯟꯅꯅꯨꯡꯗ ꯐꯖꯅ ꯍꯥꯏꯅ ꯁꯤꯡꯅꯔꯒ ꯀꯔꯤ ꯑꯔꯦꯟꯖ ꯅꯠꯇꯦ ꯃꯦꯔꯤꯖ ꯋꯦꯗꯤꯡ ꯋꯦꯗꯤꯡ ꯋꯦꯗꯤꯡ ꯑꯗꯨꯝ ꯇꯧꯔꯣꯗ
ꯑꯣꯖꯅꯥꯏꯀꯟ
ꯍꯧꯖꯤꯛ ꯄꯪꯆꯦꯟ ꯆꯦꯟꯕ ꯌꯥꯗꯦꯍꯦ
ꯍꯥꯥ
ꯍꯧꯖꯤꯛꯅꯕꯨ ꯄꯪꯆꯦꯟ ꯆꯦꯟꯕ ꯌꯥꯕ꯭ꯔꯣ ꯂꯥꯏꯔꯤꯛ ꯁ ꯑꯗꯨ ꯋꯥꯡꯅꯥ ꯇꯧ ꯇꯝꯃꯒ
ꯌꯥꯗꯦ ꯑꯗꯨꯒꯤꯅꯦ ꯑꯩ ꯑꯦꯔꯦꯟꯖ ꯄꯥꯝꯕꯗꯣ
ꯎꯝ
ꯅ ꯅꯪꯗꯤ
ꯑꯗꯨꯅꯦ ꯑꯩꯁꯨ ꯈꯪꯗꯦ ꯍꯧꯖꯤꯛ ꯋꯦꯗꯤꯡ ꯄꯥꯝꯃꯦ ꯍꯥꯏꯕꯗꯤ ꯑꯔꯦꯟꯖ ꯇꯧꯔꯒꯀꯣ ꯐꯖꯅ
ꯑꯦꯔꯦꯟꯖ ꯇꯧꯔꯒ ꯄꯛꯀꯦ
ꯍꯥꯏꯕꯗꯤ ꯍꯧꯖꯤꯛ ꯃꯇꯝꯁꯤꯗꯤ ꯑꯩ ꯊꯤꯕ ꯈꯪꯂꯔꯣꯏꯗꯧ ꯃꯥꯜꯂꯦꯗ ꯑꯩꯗꯤ ꯑꯦꯔꯦꯟꯖ ꯇꯧꯕꯅ ꯐꯔꯅꯤ ꯑꯗꯨꯝ ꯈꯟꯅ ꯂꯩꯔꯑꯦꯅꯦ
ꯀꯔꯤꯒꯤꯦꯔꯣ
ꯈꯪꯗꯦꯅꯦ ꯍꯧꯖꯤꯛ ꯑꯩ ꯋꯥꯔꯤ ꯁꯥꯡꯅ ꯂꯤꯔꯤꯗꯨꯗꯤ ꯃꯔꯝꯗꯣ
ꯅꯪ ꯀꯝꯄ꯭ꯌꯨꯇꯔ ꯀꯩꯀꯥ ꯄꯥꯏꯕ ꯍꯥꯏꯕ꯭ꯔꯥ
ꯀꯝꯄ꯭ꯌꯨꯇꯔ ꯑꯗꯨ ꯀꯣꯆꯤꯡꯒꯨꯝꯕꯗꯤ ꯆꯠꯇꯦ
ꯆꯠꯇ꯭ꯔꯁꯨ ꯅꯨꯄꯥ ꯃꯣꯏꯗꯤ ꯑꯗꯨꯝ ꯍꯩꯕꯅꯦ
ꯍꯣꯏ ꯑꯗꯨꯝ ꯄꯥꯏꯌꯦꯗ ꯊꯕꯛ ꯃꯇꯝꯗ
ꯑꯣ ꯅꯣꯂꯦꯖ ꯌꯥꯝ ꯂꯩꯕꯅꯦꯕ
ꯎꯝ